ꯑꯩꯗꯣ ꯌꯥꯗꯕ꯭ꯔꯥ ꯍꯥꯏꯅ
ꯎꯝ ꯍꯣꯏꯀꯣ
ꯎꯝ
ꯄꯣꯒ꯭ꯔꯝꯗ ꯆꯥꯠꯈꯔꯥꯅꯤ
ꯀꯔꯤ
ꯄꯣꯒꯔꯝꯗꯣ ꯍꯣꯔꯦꯜ ꯆꯥꯠꯁꯦ ꯍꯥꯏꯌꯦ
ꯑꯣ ꯑꯣ ꯑꯣ
ꯏꯃꯥꯟꯅꯕꯈꯣꯏ ꯌꯦꯅꯤꯡꯕꯀꯣ ꯏꯃꯥꯟꯅꯕ ꯑꯩꯈꯣꯏꯗ ꯌꯦꯡ
ꯎꯝ
ꯍꯌ‌ꯦꯡ
ꯐꯔꯦ ꯐꯔꯦ ꯆꯠꯄꯤꯌꯣ
ꯑꯁ ꯑꯩꯗꯤ ꯆꯠꯅꯤꯡꯇꯕꯅꯤꯅꯦ ꯈꯪꯗꯦꯅꯦ ꯂꯦꯛꯁꯦ ꯍꯥꯏꯔꯤ ꯎꯝ ꯂꯛꯁꯦꯅ ꯍꯥꯏꯔꯤꯅꯦ
ꯎꯝ
ꯆꯠꯅꯤꯡꯗꯕ ꯆꯠꯂꯣꯏ ꯍꯥꯏꯔꯁꯨ ꯅꯨꯡꯉꯥꯏ ꯊꯦꯕꯅꯤ
ꯆꯠꯂꯣ ꯆꯠꯂꯣ
ꯍꯧꯖꯤꯛꯇꯒꯤ ꯆꯠꯈ꯭ꯔꯣꯀꯣ
ꯎꯝ
ꯎꯝ ꯍꯧꯖꯤꯛꯇꯤ ꯆꯠꯄ ꯌꯥꯔꯦ ꯅꯪ
ꯀꯩ ꯍꯥꯏꯕ ꯐꯖꯅ ꯍꯥꯏꯌꯣ
ꯏꯔꯨꯔꯒꯦ
ꯎꯝ
ꯏꯔꯨꯔꯗꯤ ꯆꯠꯈ꯭ꯔꯅꯤ
ꯏꯔꯨꯔꯒꯦ ꯑꯗꯨꯒ ꯍꯣꯔꯦꯟ ꯄꯨꯡ ꯇꯔꯨꯛꯇ ꯆꯠꯀꯅꯤ ꯇꯔꯦꯠ ꯃꯌꯨꯝ ꯂꯥꯞꯄꯤꯅꯦ ꯑꯁ ꯇꯤꯡ ꯑꯈꯣꯏꯗꯤ
ꯆꯠꯅꯤꯡꯕꯗꯣ
ꯅꯪ ꯀꯩꯗꯧꯔꯤꯅꯣ
ꯑꯉꯥꯡ ꯄꯣꯔꯦ ꯑꯉꯥꯡ ꯄꯣꯔꯒ ꯃꯄꯥꯟꯗ ꯊꯣꯛꯏ ꯑꯗꯨꯝ
ꯎꯝ
ꯌꯥꯝ ꯆꯠꯅꯤꯡꯕꯅꯤꯅꯦ ꯆꯠꯅꯤꯡꯕ ꯀꯥꯟꯗꯀꯣ ꯍꯥꯏꯔꯛꯄꯗꯨ ꯅꯪꯗꯤ ꯇꯥꯟꯗꯤ ꯐꯖꯅ ꯆꯥꯏꯅꯦ
ꯐꯔꯦ ꯆꯠꯅꯤꯡꯕ ꯍꯥꯏꯅꯤ ꯆꯠꯅꯤꯡꯗꯦ
ꯁꯤ ꯆꯠꯂꯨ ꯆꯠꯂꯨ
ꯑꯩꯗꯤ ꯁꯤꯗ ꯇꯧꯁꯦ ꯁꯤꯗ ꯑꯗꯨꯝ ꯄ꯭ꯔꯣꯒꯥ꯭ꯔꯝꯗꯣ ꯁꯤꯟꯁꯦ
ꯆꯠꯂꯣ ꯆꯠꯂꯣ ꯅꯨꯡꯉꯥꯏꯅ ꯆꯠꯈ꯭ꯔꯣ
ꯑꯩꯅ ꯍꯣꯔꯦꯟ ꯆꯠꯂꯗꯤ ꯐꯣꯟ ꯇꯧꯔꯛꯑꯣ ꯄꯨꯡ ꯇꯔꯨꯛꯇ
ꯇꯧꯒꯅꯨꯅ ꯑꯗꯨ
ꯑꯗꯨ ꯑꯗꯨꯗ ꯍꯧꯖꯤꯛ
ꯎꯝ
ꯆꯠꯅꯗꯦ ꯍꯥꯏꯕꯅꯦ ꯆꯠꯇ꯭ꯔꯗꯤ ꯅꯣꯏ ꯆꯠꯇ꯭ꯔꯗꯤ ꯑꯣꯟꯂꯥꯏꯟ ꯂꯩꯕ ꯎꯒꯅꯤ ꯋꯥꯆꯦꯞꯇꯩꯅꯗꯤ ꯐꯥꯒꯅꯤ ꯂꯩꯁꯨ ꯂꯩ ꯑꯗꯨꯒ ꯂꯩꯇ꯭ꯔꯗꯤ ꯑꯩꯗꯤ ꯀꯔꯤꯅ ꯑꯩ ꯆꯠꯈ꯭ꯔꯗꯤ ꯑꯩꯒꯤ ꯇꯦꯕ꯭ꯂꯦꯠꯇꯣ ꯄꯥꯏꯔꯔꯣꯏ
ꯌꯥꯝ ꯅꯨꯡꯉꯥꯏꯕ ꯁꯥꯏ ꯁꯤ ꯅꯨꯄꯥꯁꯦ
ꯆꯠꯂꯨ ꯆꯠꯂꯨ ꯑꯩ ꯐꯣꯟ ꯁꯨꯛꯇꯧ ꯇꯧꯕꯤꯔꯣꯏ ꯅꯪ
ꯑꯩꯒꯤ ꯐꯣꯟ ꯄꯥꯏꯈꯠꯂꯣꯏ
ꯍꯣꯔꯦꯟꯗꯤ ꯌꯦꯡꯉꯨꯗꯅ ꯅꯪꯁꯨ ꯕꯥꯔꯣ ꯃꯈꯥꯏꯗꯅꯤ
ꯎꯝ
ꯌꯦꯡꯂ ꯂꯩꯒꯅꯤ ꯅꯪ ꯂꯩꯇꯕꯅꯤꯅ ꯑꯇꯣꯞꯄ ꯑꯃ ꯋꯥꯔꯤ ꯁꯥꯔꯒꯦ
ꯆꯥꯟꯁ ꯂꯧꯍꯧꯔꯒꯦ ꯁꯤꯅꯤꯅꯦ
ꯂꯧꯔꯒꯦꯅ ꯑꯩ ꯅꯪꯉꯣꯟꯗ ꯁꯥꯁꯦ ꯍꯥꯏꯕ ꯅꯠꯇ꯭ꯔꯣ ꯅꯪꯅ ꯌꯥꯝ ꯄꯥꯇꯤ ꯇꯧꯅꯤꯡꯕꯅꯤꯅ
ꯍꯥꯏꯅꯈ꯭ꯔꯕꯅꯤꯅ ꯂꯩꯩꯊꯣꯛꯄ ꯌꯥꯗꯕ꯭ꯔ
ꯂꯩꯊꯣꯛ
ꯑꯉꯥꯡꯃꯆꯥ ꯌꯥꯝ ꯑꯉꯥꯡꯃꯆꯥ ꯌꯥꯝ ꯇꯥꯅꯦꯕ ꯄꯨꯟꯅ
ꯍꯣꯏ ꯍꯣꯏ ꯑꯩ ꯑꯌꯨꯛ ꯑꯌꯨꯛ ꯍꯧꯒꯠꯂꯛ ꯅꯪꯅ ꯀꯣꯜ ꯇꯧꯔꯛꯄꯗꯤ ꯄꯥꯏꯈꯠꯂꯔꯣꯏꯀꯣ
ꯑꯩ ꯁ꯭ꯋꯤꯖ ꯑꯣꯐ ꯊꯝꯃꯒꯦ
ꯍꯜꯂꯣ
ꯑꯩꯗꯤ ꯈꯪꯗꯦ ꯁ꯭ꯋꯤꯆ ꯑꯣꯐ ꯊꯝꯃꯒ ꯇꯨꯃꯤꯟꯅ ꯂꯩꯕꯤꯒꯦ ꯊꯥ ꯑꯃ ꯑꯅꯤ ꯁ꯭ꯋꯤꯆ ꯑꯣꯐ ꯊꯝꯃꯒꯦ
ꯊꯥ ꯑꯃ ꯑꯅꯤ ꯁ꯭ꯋꯤꯆ ꯑꯣꯐ ꯊꯝꯒ꯭ꯔꯗꯤ ꯀꯃꯥꯏ ꯇꯧꯅꯤ
ꯑꯗꯨꯗꯤ ꯑꯩꯨꯁ ꯊꯤꯔꯝꯕ ꯇꯥꯕ
ꯀꯩꯕ
ꯑꯩꯁꯨ ꯑꯃ ꯊꯤꯔꯝꯕ ꯇꯥꯕ ꯑꯗꯨꯗꯤ ꯅꯪ ꯁ꯭ꯋꯤꯆ ꯑꯣꯐ ꯊꯝꯒꯔꯗꯤ ꯊꯥ ꯑꯃ ꯑꯅꯤꯗꯤ ꯍꯩ ꯐꯥꯒꯤ ꯅꯠꯇꯦꯅꯦ
ꯃꯥꯅꯤ ꯃꯥꯅꯤ ꯑꯃ ꯊꯤꯔꯝꯃꯣ
ꯊꯥ ꯑꯃ ꯑꯅꯤ ꯍꯥꯏꯕꯖꯦ ꯅꯨꯃꯤꯠ ꯑꯃ ꯑꯅꯤ ꯍꯥꯏꯕ ꯅꯠꯇꯦꯅꯦ
ꯎꯝ ꯍꯣꯏꯅꯦ ꯊꯥ ꯑꯃ ꯑꯅꯤ ꯅꯨꯃꯤꯠ ꯑꯃ ꯑꯅꯤ ꯅꯠꯇꯦ ꯑꯗꯨꯅ ꯑꯃ ꯊꯤꯈ꯭ꯔꯣ ꯀꯣ ꯍꯧꯖꯤꯛꯇꯒꯤꯁꯨ ꯊꯤꯕ ꯌꯥꯔꯦ ꯅꯪ ꯍꯧꯈ꯭ꯔꯣ
ꯑꯦ ꯌꯥ ꯀꯔꯤꯕ ꯆꯩ ꯌꯥꯝ ꯅꯤꯔꯦ ꯅꯪ ꯆꯩꯅꯝ
ꯑ ꯁꯥꯏꯠ ꯑꯃꯗ ꯊꯝꯕ ꯌꯥꯔꯦꯅ
ꯍꯧꯔꯦ ꯅꯪ
ꯌꯥꯝꯗꯕꯅꯤꯗ ꯑꯩꯅ ꯁ꯭ꯋꯤꯆ ꯑꯣꯐ ꯇꯧꯔꯒ ꯑꯩꯉꯣꯟꯗꯁꯨ ꯊꯤꯔꯛꯄꯁꯨ ꯍꯩꯇꯕ ꯅꯪ ꯑꯣꯏꯔꯣꯏꯅꯦ ꯅꯪ ꯅꯨꯄꯤ ꯐꯪꯉꯣꯏ
ꯊꯤꯔꯛꯄ ꯍꯩꯅꯤ ꯀꯩꯅꯣ
ꯁ꯭ꯋꯤꯆ ꯑꯣꯐ ꯇꯧꯔꯗꯤ ꯋꯥꯆꯞꯇꯤ ꯁꯣꯏꯗꯅ ꯄꯥꯏꯒꯅꯤꯅ ꯋꯥꯆꯞ ꯄꯥꯏꯗ꯭ꯔ ꯖꯤꯄꯦ ꯄꯥꯏꯅꯤ ꯖꯤꯄꯦ ꯄꯥꯏꯗ꯭ꯔꯖꯨ ꯐꯣꯟ ꯄꯦ ꯄꯦꯇꯦꯝ ꯄꯥꯏꯅꯦ ꯈꯪꯉꯦꯕ ꯅꯪ
ꯑꯗꯨꯗ ꯊꯥꯔꯛꯅꯤ ꯍꯥꯏꯔꯣ ꯍꯥꯏꯖꯦ
ꯊ ꯊꯥꯔꯛ ꯑꯗꯤ ꯅꯪ ꯅꯨꯡꯉꯥꯏꯅꯦꯕ ꯑꯃꯨꯛꯀ
ꯐꯖꯅ ꯍꯥꯏꯌꯣ ꯇꯥꯗꯦ
ꯑꯗꯨꯒꯤ ꯄꯩꯁꯥ ꯈꯔ ꯊꯥꯔꯛꯑꯗꯤ ꯅꯪ ꯅꯨꯡꯉꯥꯏꯅꯦꯕ ꯖꯤꯄꯦꯗ
ꯖꯤꯄꯦꯗ ꯄꯩꯁꯥ ꯊꯥꯔꯛꯑꯣ ꯍꯥꯏꯕ
ꯅꯪ ꯃꯈꯣꯟꯁꯤ ꯆꯥꯎ ꯐꯝꯈ꯭ꯔꯗꯤ ꯑꯩꯅ ꯖꯤꯄꯦꯗ ꯄꯩꯁꯥ ꯊꯥꯔꯛꯀꯅꯤ ꯑꯗꯨꯗ ꯅꯪ ꯁꯣꯏꯗꯅ ꯌꯦꯡꯉꯅꯤ ꯑꯗꯨꯗ ꯃꯦꯇꯔ ꯊꯔꯅꯤ
ꯏꯁ ꯍꯩꯄꯥ ꯌꯥꯝ ꯁꯥꯏꯅꯦ ꯄꯩꯁꯥ ꯊꯥꯔꯛꯀꯅꯤ ꯊꯪꯒꯅꯤ ꯀꯣ
ꯍꯧꯕꯅꯦ ꯀꯣ ꯑꯩꯅ ꯍꯥꯏꯕꯤꯗꯕꯅꯤ ꯀꯣ꯫
ꯁꯥꯕꯗꯣ ꯅꯪ ꯍꯧꯖꯤꯛꯇꯤ ꯑꯗꯨꯝ ꯐ꯭ꯔꯤ ꯂꯩꯔꯒꯔꯣ ꯂꯩꯔꯤꯛ ꯄꯥꯔꯣꯏꯗ꯭ꯔꯣ?
ꯑꯣ ꯐꯥꯕꯅꯤ
ꯑꯃꯨꯛ ꯊꯛꯄꯁꯨ ꯌꯥꯎꯒꯅꯤꯅꯦ ꯍꯣꯔꯦꯟ ꯑꯗꯨꯗꯤ꯫
ꯏꯣꯦꯣꯦ ꯎꯝ ꯑꯩ ꯊꯛꯇꯦ ꯅꯪꯕꯨ꯫
ꯅꯍꯥꯟꯁꯨ ꯊꯛꯑꯒ ꯀꯦꯅ ꯑꯅꯤ ꯑꯍꯨꯝ ꯀꯥꯏꯅ
ꯗꯣꯗꯤ ꯕꯤꯌꯔꯅꯦ
ꯑꯁ ꯉꯁꯤꯁꯨ ꯌꯨ ꯌꯥꯎꯔꯝꯃꯗꯤ
ꯑꯗꯨꯁꯨ ꯕꯤꯔꯅꯤ ꯉꯁꯤꯁꯨ ꯕꯤꯔꯅꯤ ꯌꯨ ꯌꯥꯎꯗꯦꯕ ꯄꯥꯔꯁꯟꯗꯨ ꯌꯥꯎꯗꯦꯕ ꯑꯩ ꯃꯍꯤꯒꯨꯝꯕꯅꯦꯕ ꯉꯥꯎꯔꯗꯦꯕ ꯕꯤꯌꯥꯔꯁꯨ ꯃꯈꯜ ꯌꯥꯝꯃꯦꯕ
ꯑ ꯌꯥꯎꯗꯕꯩꯔꯣ ꯈꯔ ꯈꯔ ꯉꯥꯎꯕꯩ ꯇꯥꯏꯞꯇ ꯉꯥꯡꯕꯗꯣ ꯉꯥꯎꯗꯕꯔꯣ
ꯏꯕꯥꯅꯤꯁꯦ ꯅꯣꯔꯃꯦꯜꯗ ꯋꯥꯔꯤ ꯁꯥꯕ ꯅꯠꯇꯦꯅꯦꯀꯣ ꯅꯣꯔꯃꯦꯜꯗ ꯋꯔꯥ ꯁꯕꯥꯏ ꯇꯥꯞꯇ꯫ ꯑꯁ ꯀꯥꯎꯕꯨ ꯀꯥꯎꯋꯦꯍꯦ꯫ ꯍꯟꯗ꯭ꯔꯦ ꯑꯩꯗꯤ ꯉꯁꯤꯗꯤ ꯍꯧꯔꯒꯦ ꯁꯨꯏꯁ ꯑꯣꯞ ꯊꯝꯕ
ꯍꯥ ꯍꯥ ꯍꯥ ꯅꯪ ꯁ꯭ꯋꯤꯁ ꯑꯣꯐ ꯊꯝꯔꯗꯤ ꯃꯦꯁꯦꯁ ꯊꯥꯔꯅꯤ ꯚꯤꯗꯤꯑꯣꯗ
ꯑꯩꯗꯤ ꯊꯝꯕꯤꯔ ꯋꯥꯏꯐꯥꯏ ꯄꯥꯏꯔ ꯇꯨꯃꯤꯟꯅ ꯂꯩꯅꯤ ꯑꯩꯗꯤ
ꯑꯦ ꯋꯥꯆꯦꯞꯇꯣ ꯑꯣꯐ ꯇꯧꯕꯤ ꯌꯥꯏꯅ
ꯅꯪ ꯋꯥꯠꯁꯦꯞꯇꯤ ꯁꯣꯏꯗꯅ ꯄꯥꯏꯒꯅꯦ ꯑꯩ ꯈꯪꯉꯦ ꯑꯣ ꯉꯁꯤꯒꯤꯁꯨ ꯑꯩꯅ ꯄꯥꯏ ꯂꯩꯌꯦ ꯑꯗꯨꯝ ꯊꯥꯅꯤ
ꯑꯦꯁ ꯄꯥꯏꯔꯛꯇꯕ ꯉꯝꯃꯤꯗ
ꯎꯝ ꯋꯥꯆꯦꯞ ꯊꯥꯅꯤ
ꯑꯩꯉꯣꯟꯗ ꯋꯥꯆꯦꯞꯇꯨ ꯗꯔꯀꯥꯔ ꯌꯥꯝ ꯑꯣꯏꯗꯦꯗ꯫
ꯎꯝ
ꯎꯝ
ꯈꯪꯗꯦ ꯌꯦꯡꯉꯒꯦ ꯑꯩꯁꯨ ꯀꯅꯥ ꯉꯝꯕ꯭ꯔꯥ ꯌꯦꯡꯒꯦꯀꯣ
ꯑꯩꯅ ꯉꯝꯒꯦꯔꯥ ꯅꯪꯅ ꯉꯝꯒꯦꯔꯣ ꯌꯦꯡꯉꯒꯦ
ꯅꯪꯒꯤ ꯃꯈꯣꯜꯁꯦ ꯑꯩꯅ ꯍꯥꯏꯕꯗ ꯑꯩꯒꯤ ꯏꯃꯥꯟꯅꯕꯤ ꯌꯥꯝ ꯃꯥꯔꯦ ꯑꯩꯅ ꯌꯥꯝ ꯃꯥꯟꯂꯤꯅ‌ꯦ ꯉꯁꯥꯏꯗꯣ ꯃꯥꯒꯤ ꯄꯦꯄꯔ ꯁꯤ ꯉꯁꯥꯏꯗꯣ ꯃꯥꯒꯤ ꯏꯁꯇꯦꯇꯁ ꯊꯝꯕꯅꯦꯕ ꯃꯥꯅꯀꯣ ꯑꯩꯅ
ꯎꯝ
ꯌꯥꯝ ꯋꯥꯉꯝꯈ꯭ꯔꯦꯅꯦ ꯅꯪꯁꯦ ꯍꯥꯏꯔꯕ ꯃꯥꯅ ꯋꯥꯡꯗ꯭ꯔ ꯅꯪꯒꯤ ꯅ ꯋꯥꯉꯥꯡ ꯁꯉꯥꯡ ꯆꯞ ꯃꯟꯊꯅ ꯔꯤꯄꯥꯏ ꯂꯥꯛꯄ ꯋꯥꯅꯤꯗ ꯅꯪ ꯃꯥꯟꯕꯗꯣ
ꯇꯕꯔ‌ꯣ
ꯀꯔꯤꯕ ꯃꯨꯛꯀꯥ ꯍꯥꯏꯌꯣ
ꯑꯩꯅ ꯅꯪ ꯃꯥꯜꯂꯦ ꯍꯥꯏꯕ ꯏꯃꯥꯟꯅꯕꯤ ꯑꯃꯗꯣ
ꯎꯝ
ꯉꯁꯥꯏ ꯃꯥꯒꯤ ꯏꯁꯇꯦꯇꯁ ꯊꯝꯃꯦꯕ ꯑꯩꯅ ꯌꯦꯡꯉꯦꯕ ꯑꯗꯒꯤ ꯑꯩꯅ ꯑꯗꯨꯝ ꯌꯥꯝ ꯋꯥꯡꯈ꯭ꯔꯦꯀꯣ ꯍꯥꯏꯅ ꯍꯥꯏꯕꯅꯦꯕ ꯀꯃꯦꯟ ꯄꯤꯕꯅꯕ ꯑꯗꯨꯒ ꯋꯥꯡꯗ꯭ꯔꯗꯤ ꯍꯥꯏꯅ ꯅꯪꯒꯤ ꯅꯪꯒꯤ ꯔꯤꯄ꯭ꯂꯥꯏ ꯋꯥꯉꯥꯡ ꯁꯅꯥꯡ ꯆꯞꯃꯅꯩꯑꯕ ꯃꯥꯁꯨ
ꯁꯣꯏꯗꯅ ꯅꯪ ꯑꯦꯛꯁꯀ ꯑꯣꯏꯔꯝꯗꯅꯀꯣ ꯃꯈꯣꯟꯁꯨ ꯌꯥꯝ ꯃꯥꯜꯂ‌ꯦ ꯍꯥꯏꯌꯦ
ꯅꯪ ꯌꯥꯝ ꯃꯟ ꯃꯟꯕ ꯋꯥꯅꯦ ꯍꯥꯍꯥꯍꯥ
ꯑꯩ ꯃꯥꯂꯦꯅꯥ ꯑꯃꯨꯛ ꯆꯥꯛ ꯑꯒꯥ ꯂꯩꯅꯤꯀꯣ
ꯑꯗꯨ ꯃꯥꯗꯤ ꯌꯥꯝ ꯀꯪꯕꯅꯤ ꯄꯥꯝꯗꯦ
ꯀꯔꯤ
ꯃꯌꯥꯡ ꯌꯥꯝ ꯀꯪꯉꯅꯦꯕ ꯑꯩ ꯄꯥꯝꯗꯦꯕ
ꯎꯝ
ꯅꯨꯄꯥ ꯄꯨꯔꯥ ꯃꯤ ꯂꯩꯁꯥꯕꯤ ꯃꯥꯟꯗꯕ ꯃꯌꯥꯡ ꯌꯥꯝ ꯀꯪꯉꯦꯕ
ꯃꯌꯥꯡꯀꯡꯉꯗꯤ ꯂꯩꯁꯥꯕꯤ ꯃꯥꯟꯗꯕ꯭ꯔꯣ
ꯌꯥꯝ ꯌꯥꯝ ꯈꯪꯕꯅꯤ ꯃꯌꯥ ꯌꯥꯝ ꯈꯪꯉꯦꯒ ꯁ ꯍꯥꯞꯄꯅꯦ ꯃꯥꯅ
ꯎꯝ ꯑꯃꯨꯛ ꯅꯣꯏꯕꯁꯨ ꯑꯃꯨꯛ ꯄꯥꯝꯗꯦ ꯍꯥꯏ ꯑꯀꯪꯕꯤ
ꯀꯪꯉꯦꯗꯅ ꯍꯨꯖꯤꯛꯇꯤ ꯑꯁ
ꯀꯔꯝꯕ ꯅꯨꯄꯤꯁꯨ ꯄꯥꯝꯕ꯭ꯔꯥꯒ꯭ꯌꯥꯟꯒ ꯇꯥꯗꯦ
ꯌꯥꯝ ꯀꯪꯕꯅꯦ ꯆ ꯊꯛꯁꯦ ꯍꯥꯏ ꯍꯧꯖꯤꯛ ꯑꯩꯉꯣꯟꯗ ꯄ꯭ꯔꯣꯒ꯭ꯔꯥꯝ ꯌꯥꯎꯕꯗ ꯁꯦꯝꯕ ꯏꯃꯥꯟꯅꯕꯅꯤꯗꯣ ꯆꯥꯊꯛꯁꯦ ꯆꯤꯗꯪꯗ ꯂꯥꯛꯑꯣ ꯍꯥꯏꯅ ꯍꯥꯏ
ꯆ ꯊꯛꯅꯤꯉ‌ꯦ ꯊꯥꯛꯑꯣ ꯊꯥꯛꯑꯣ ꯍꯧꯖꯤꯛꯅ ꯆꯥꯊꯣꯛꯑꯣ ꯍꯣꯔꯦꯟ ꯑꯃ ꯊꯥꯛꯑꯣ
ꯑꯩꯗ ꯑꯗꯨꯣ ꯁꯤꯖꯣ ꯊꯝꯕꯤꯔꯅꯤ ꯅꯪ ꯋꯥꯔꯤ ꯁꯥꯕ ꯐꯪꯕꯣꯏꯉꯣꯅ
ꯀꯣ ꯅꯪꯗꯤ ꯋꯥꯅꯤ ꯅꯪꯅ ꯀꯔꯤ ꯇꯧꯕ ꯑꯗꯨꯗꯤꯅꯪ
ꯎꯝ ꯍꯥꯏꯒꯁꯨ ꯇꯥ ꯇ ꯀꯁꯤ
ꯇꯧꯅꯨꯀꯣ
ꯇꯨꯝꯀ‌ꯣ ꯀꯥꯏꯅ ꯑꯩ ꯁꯥꯎꯔꯗꯤꯀꯣ ꯅꯪ ꯅꯨꯡꯉꯥꯏꯔꯣꯏ
ꯅꯪ ꯁꯥꯎꯅꯅꯕ ꯊꯕꯛ ꯑꯩꯅ ꯁꯥꯎꯅꯕ ꯊꯕꯛ ꯍꯥ ꯅꯪ ꯁꯥꯎꯗꯅꯕ ꯇꯧꯕꯗꯨꯗ
ꯏꯁ ꯏꯁ ꯅꯪ ꯈꯪꯗꯦ ꯀꯥꯏ ꯑꯦ ꯈꯪꯗꯦ ꯍꯌꯦꯡ ꯅꯨꯃꯤꯠ ꯊꯣꯛꯄꯗ ꯈꯪꯉꯅꯤꯀꯣ
ꯊ꯭ꯔꯤꯇꯟ ꯇꯧꯕꯅꯤ ꯅꯉ‌ꯣꯟꯗ ꯍꯥ ꯌꯥꯏ ꯌꯥꯏ ꯇꯧꯔ‌ꯣ ꯇꯧꯔ‌ꯣ ꯅꯪ ꯅꯪ ꯑꯄꯥꯝꯕꯗ‌ꯣ ꯇꯧ
ꯏꯁ ꯏꯁ ꯏꯁ ꯃꯥꯁꯨ ꯃꯥꯏ ꯑꯄ‌ꯣꯏꯃ‌ꯦꯟ ꯇꯧꯔꯒ
ꯅꯉꯣꯟꯗ ꯊꯤꯒꯗ‌ꯣ ꯃꯥꯜꯂꯦ ꯃꯤ ꯅꯦꯛꯂꯒ
ꯑꯩꯁꯦ ꯅꯣꯔꯃꯦꯜꯗ ꯋꯥꯔꯤ ꯁꯥꯕꯗ ꯍꯦꯛꯇ ꯊꯣꯛꯀꯦ ꯇꯧꯋꯦꯗ
ꯃꯤ ꯅꯦꯛꯂꯒ ꯐꯨꯍꯟ